ꯎꯝ ꯇꯥꯔꯦꯀꯣ
ꯑ ꯇꯥꯔꯦ
ꯑꯣ ꯀꯩꯗꯧꯔꯤꯅꯣ
ꯑ ꯑꯗꯨꯝ ꯂꯩꯌꯦ ꯅꯪꯗꯤ
ꯑꯩ ꯍꯧꯖꯤꯛ ꯆꯥꯛ ꯊꯣꯡꯔꯤꯌꯦ
ꯑꯣ ꯅꯪꯅ ꯊꯣꯡꯕ꯭ꯔꯥ
ꯍꯣꯏ ꯑꯩꯅ ꯊꯣꯡꯕꯅꯤꯅꯦ
ꯑꯦ ꯌꯥꯝ ꯐꯔꯦꯀꯣ ꯃꯤꯗꯤ
ꯑꯩꯁ ꯊꯣꯡꯗ꯭ꯔꯗꯤ ꯆꯥꯗ꯭ꯔꯦꯅ ꯊꯣꯡꯉꯒ ꯆꯥꯒꯗꯧꯕꯅꯤꯅꯦ
ꯎꯝ ꯀꯩ ꯇꯥꯎꯕ꯭ꯔꯥ ꯅꯪꯗꯤ ꯑꯩꯈꯣꯏꯗꯤ ꯆꯥꯔꯦ ꯎ
ꯀꯔꯤ ꯃꯊꯦꯜ ꯆꯥꯔꯦ ꯉꯁꯤꯗꯤ
ꯎꯝ ꯗꯥꯜ
ꯗꯥꯜ ꯉꯥꯛꯇ ꯑꯣ ꯍꯥꯎꯕꯅꯦ ꯑꯗꯨꯗꯤ
ꯍꯋꯥꯏ ꯃꯨꯆꯨꯔꯤ ꯊꯣꯡꯂꯤꯌꯦ ꯑꯩꯁꯨ
ꯑꯦ
ꯅꯣꯏꯗꯤ ꯀꯃꯥꯏꯅ ꯊꯣꯡꯕ꯭ꯔꯣ ꯍꯋꯥꯏꯗꯣ
ꯐ꯭ꯔꯥꯏ ꯇꯧꯔꯒ
ꯑꯣ ꯑꯩꯗꯤ ꯆꯝꯅ ꯊꯣꯡꯕꯅꯤ
ꯎꯝ
ꯇꯤꯜꯍꯧ ꯆꯅꯝ ꯈꯔ ꯍꯥꯞꯔꯒ ꯑꯩ ꯁꯣꯌꯥ ꯁꯣꯌꯥꯕꯤꯟ ꯁꯨ ꯈꯔ ꯍꯥꯞꯄ ꯑꯩꯅ ꯑꯥ ꯎꯝ ꯊꯥꯎꯁꯦ ꯑꯩ ꯑꯗꯨꯝ ꯌꯥꯔꯤꯈꯩ ꯆꯥ ꯎꯝ ꯆꯥꯅꯤꯡꯗꯕ
ꯑꯣ
ꯍꯥꯎꯗꯤ ꯍꯥꯎꯋꯦ ꯑꯗꯨꯕꯨ ꯑꯩꯁꯤ ꯈꯔ ꯅꯣꯏꯕꯀꯣ ꯑꯗꯨꯒꯤ ꯍꯥꯎꯁꯦ ꯑꯗꯨꯝ
ꯎꯝ
ꯂꯦꯞꯄꯒꯦ ꯍꯥꯏꯅ
ꯑꯣ ꯑꯣ
ꯑꯃꯦꯠꯄꯗꯤ ꯇꯧꯗ꯭ꯔꯣ ꯍꯋꯥꯏ ꯊꯣꯡꯕꯗꯣ
ꯑꯥ ꯑꯩꯈꯣꯏꯗꯤ ꯇꯧꯗꯦ
ꯑꯣ ꯅꯪꯅ ꯊꯣꯡꯕ꯭ꯔꯣ
ꯎꯝ ꯃꯥꯅꯦ
ꯌꯨꯝꯗ ꯂꯩꯕ꯭ꯔꯣ
ꯌꯨꯝꯗ ꯂꯩꯌꯦ
ꯏꯃꯥ ꯕꯥꯕꯥꯁꯨ ꯏꯃꯥ ꯕꯥꯕꯥ ꯈꯣꯏꯁꯨ ꯂꯩꯕ꯭ꯔꯣ ꯎꯝ
ꯅꯪꯗꯤ ꯌꯨꯝꯗ ꯂꯩꯕ꯭ꯔꯥ ꯀꯗꯥꯏꯗ ꯂꯩꯕ꯭ꯔꯥ
ꯑꯩ ꯌꯨꯝꯗ ꯅꯠꯇꯦ ꯀꯩꯅꯣꯗ ꯂꯩꯌꯦ ꯕꯔꯥꯗ ꯂꯩꯌꯦ
ꯑꯣ ꯀꯔꯤ ꯇꯧꯕ꯭ꯔꯥ ꯅꯪꯗꯤ
ꯑꯩ ꯀꯩꯁꯨ ꯇꯧꯗꯦꯗ ꯍꯟꯗꯛ ꯃꯔꯛꯇꯤ
ꯎꯝ
ꯑꯗꯨꯝ ꯂꯩ
ꯎꯝ
ꯑꯗꯨꯝ ꯑꯗꯨꯝ ꯄꯣꯊꯥꯔꯤ ꯍꯥꯏꯇꯥꯔꯦ ꯊꯕꯛꯇꯒꯤ ꯈꯔ ꯄꯣꯊꯥꯒꯦ ꯍꯥꯏꯅ
ꯑꯣ ꯑꯣ
ꯀꯩꯁꯨ ꯇꯧꯗꯦ ꯚꯣꯀꯦꯁꯟ ꯑꯣꯏꯅ ꯂꯩꯔꯤ
ꯑꯣ
ꯅꯪꯗꯤ ꯀꯔꯤ ꯀꯔꯤ ꯍꯣꯠꯅꯔꯤꯒꯦ ꯍꯧꯖꯤꯛꯀꯥꯟ
ꯑꯥ ꯀ꯭ꯂꯥꯁ ꯀ꯭ꯂꯥꯁ ꯇꯥꯛꯄꯤꯔꯤꯌꯦ
ꯀ꯭ꯂꯥꯁ ꯆꯠꯂꯦ
ꯑꯥ
ꯀꯣꯂꯦꯖꯔꯣ
ꯑꯧ ꯃꯅꯦ
ꯑꯦ ꯁꯤꯃꯤꯁꯇꯔ ꯀꯌꯥꯅꯣ
ꯊꯔꯠ ꯁꯦꯃꯤꯁꯇꯔꯅꯦ
ꯑꯣ ꯑꯣ ꯌꯥꯝ ꯐꯩ ꯌꯥꯝ ꯅꯨꯡꯉꯥꯏꯕ ꯃꯇꯝꯅꯤꯗꯣ ꯊꯥꯔ꯭ꯠ ꯁꯦꯃꯤꯁꯇꯔꯗꯣ ꯌꯥꯝꯅ ꯀꯣꯂꯦꯖ ꯀꯣꯂꯦꯖ ꯃꯇꯝꯗ ꯈ꯭ꯋꯥꯏꯗꯒꯤ ꯅꯨꯡꯉꯥꯏꯕ ꯃꯇꯝꯅꯤ ꯃꯌꯥꯏ ꯗ ꯂꯩꯕꯗꯣ ꯍꯥꯟꯅ ꯅꯧꯅ ꯂꯥꯛꯄ ꯃꯇꯝꯗꯗꯤ ꯃꯤꯁꯨ ꯀꯌꯥ ꯈꯪꯅꯗ꯭ꯔꯦꯅ
ꯑꯥꯎ
ꯑꯗꯨꯅ ꯍꯧꯖꯤꯛꯇꯤ ꯊꯥꯔꯠ ꯁꯤꯃꯤꯁꯇꯔꯗꯤ ꯍꯧꯖꯤꯛꯇꯤ ꯈꯪꯅꯕ ꯍꯧꯔꯅꯤꯕ ꯖꯥꯠ ꯖꯥꯠ ꯑꯗꯨꯝ ꯊꯦꯡꯅꯕ ꯍꯧꯔꯅꯦꯕ ꯑꯗꯨꯅ ꯅꯪꯒꯤ ꯃꯈꯥꯗꯁꯨ ꯅꯣꯏ ꯅꯣꯏꯒꯤ ꯖꯨꯅꯤꯌꯔ ꯈꯔ ꯂꯩꯔꯅꯤ
ꯍꯣꯢ ꯂꯩꯌꯦ ꯎꯝ
ꯆꯥꯎꯊꯣꯛꯄ ꯌꯥꯔꯦ ꯑꯗꯨ ꯅꯪꯒꯤ ꯃꯊꯛꯇꯁꯨ ꯈꯔ ꯂꯩꯕ ꯅꯪꯅ ꯃꯌꯥꯏꯗ ꯑꯣꯏꯕ ꯊꯔꯠ ꯁꯦꯃꯤꯁꯇꯔꯗꯤ ꯅꯨꯡꯉꯥꯏꯗ꯭ꯔꯣ
ꯅꯨꯡꯉꯥꯏꯌꯦ
ꯑꯩꯅ ꯍꯥꯏꯁꯦ ꯆꯨꯝꯗ꯭ꯔꯕꯣ
ꯆꯨꯝꯃꯦ
ꯑꯩꯅ ꯍꯥꯏꯕꯗꯤ ꯑꯩꯒꯤ ꯑꯦꯛꯁꯄꯤꯔꯤꯌꯦꯟꯁꯇ ꯍꯥꯏꯕꯅꯤꯀꯣ
ꯑꯥ
ꯊꯥꯔꯠ ꯁꯦꯃꯤꯁꯇꯔꯗ ꯑꯗꯨꯝ ꯅꯨꯡꯉꯥꯏꯌꯦꯕ ꯑꯩꯁꯨ
ꯎꯝ ꯍꯣꯏ ꯆꯨꯃꯦ
ꯎꯝ ꯀꯣꯂꯦꯖꯇ ꯏꯁꯄꯣꯔꯠꯁꯀꯨꯝꯕ ꯁꯥꯟꯅꯗ꯭ꯔꯣ
ꯁꯥꯅꯩꯌꯦ
ꯎꯝ
ꯂꯣꯏꯔꯦ ꯑꯈꯣꯏ ꯒꯤꯗꯤ
ꯂꯣꯏꯔꯦ
ꯑꯧ ꯖꯨꯟ ꯗꯒꯤ
ꯑꯣ ꯅꯪꯁꯦ ꯃꯩꯇꯩꯔꯣ ꯅꯠꯇ꯭ꯔꯒ ꯇ꯭ꯔꯥꯏꯕꯦꯜꯔꯣ
ꯇ꯭ꯔꯥꯏꯕꯦꯜꯅꯦ
ꯑꯦ ꯍꯦ ꯑꯗꯨꯝ ꯃꯥꯟꯕ ꯃꯩꯇꯩꯂꯣꯟ ꯉꯥꯡꯕꯗ ꯃꯩꯇꯩꯒꯨꯝ ꯅꯠꯇꯕꯒꯨꯝ ꯇꯧꯕ
ꯑꯣ
ꯑꯗꯨꯝ ꯐꯖꯅ ꯉꯥꯡꯉꯤꯅꯦ ꯅꯪꯁꯨ
ꯍꯩꯇꯦ ꯑꯩꯗꯤ ꯇ꯭ꯔꯥꯏ ꯇꯧꯕꯒꯤꯅꯦ
ꯑꯣ ꯍꯣ ꯌꯥꯝ ꯍꯩꯌꯦ
ꯎꯝ
ꯑꯥ ꯍꯟꯗꯛꯅ ꯍꯧꯖꯤꯛꯀꯤ ꯊꯕꯛꯁꯤꯅ ꯍꯩꯕ꯭ꯔꯥ ꯅꯪ ꯑꯗꯨꯗꯤ ꯈꯪꯗꯦꯀꯣ
ꯑꯥꯎ ꯎꯝ
ꯎꯝ ꯊꯥ ꯑꯃ ꯑꯅꯤꯗ ꯇꯝꯕ꯭ꯔꯥ ꯅꯠꯇ꯭ꯔꯒ
ꯀꯥꯕ ꯃꯥꯂꯦꯀꯣ ꯀꯣꯂꯦꯖ ꯗꯣ
ꯑꯥꯎ ꯁꯤꯗꯥ ꯀꯥꯏꯌꯦ
ꯑꫭ
ꯈꯔꯥ ꯇꯞꯅ ꯉꯥꯡꯉꯨ ꯍꯥꯏꯕꯤꯌꯨꯅꯦ
ꯑꯦꯛꯁꯟ ꯈꯔ ꯇꯧꯕꯤꯈ꯭ꯔꯣꯅꯦ ꯅꯠꯇ꯭ꯔꯗꯤ
ꯑꯥꯎ
ꯏꯕꯅꯤꯒꯤ ꯊꯕꯛꯁꯦ ꯑꯣꯏꯔꯣꯏꯕ
ꯍꯣꯏ ꯃꯥꯅꯤ
ꯎꯝ꯫
ꯑꯃꯨꯛ ꯍꯟꯅ ꯇꯧꯔꯒ ꯀꯣ ꯍꯦ ꯍꯦ
ꯎꯝ꯫
ꯎꯝ꯫ ꯆꯥꯛ ꯆꯥꯗ꯭ꯔꯤ ꯍꯥꯏꯕꯀꯣ ꯆꯥꯔꯦꯀꯣ
ꯍꯥꯥ
ꯆꯥꯛꯆꯥ ꯆꯥꯛꯆꯥ ꯆꯥꯔꯦꯀꯣ ꯉꯁꯤꯁꯨ ꯀꯣꯂꯦꯖ ꯆꯠꯄ꯭ꯔꯣ
ꯍꯥꯥ
ꯉꯁꯤꯁꯨ ꯀꯣꯂꯦꯖ ꯆꯠꯄ꯭ꯔꯣ
ꯑꯥ ꯆꯠꯂꯦ
ꯑꯣꯡ ꯑꫭꯡ ꯍꯌꯦꯡꯗꯤ ꯆꯠꯀꯗ꯭ꯔꯣ
ꯇꯠꯂꯦ ꯑꯣ ꯆꯠꯀꯅꯤ
ꯎꯝ ꯎꯝ꯫
ꯅꯪꯁꯨ ꯀꯣꯏꯁꯟ ꯈꯔ ꯍꯪꯔꯛꯑꯣꯅꯦ
ꯍꯥꯏꯔꯛꯑꯣ ꯍꯥꯏꯔꯛꯑꯣ ꯍꯌꯦꯡꯁꯦ ꯅꯪꯉꯣꯟꯗ ꯀꯣꯏꯕ ꯂꯥꯛꯀꯦꯅ ꯂꯩꯔꯤꯅꯦ꯫ ꯇꯥꯕ꯭ꯔꯣ ꯅꯪꯉꯣꯟꯗ ꯀꯣꯏꯕ ꯂꯥꯛꯁꯤꯔꯅ ꯈꯟꯕꯅꯤꯅꯦ꯫
ꯑꯣꯏ ꯂꯥꯛꯑꯣ ꯂꯥꯛꯑꯣ ꯉꯥꯏꯔꯝꯒꯦ ꯂꯥꯛꯑꯣ
ꯑꯗꯨꯅꯅꯦ ꯑꯩꯅ ꯍꯌꯦꯡ ꯀꯣꯂꯦꯖ ꯆꯠꯄꯗꯣ ꯍꯪꯕꯗꯣ
ꯑꯥꯎ ꯂꯥꯛꯑꯣ
ꯀꯣꯂꯦꯖꯁꯤ ꯆꯠꯂꯔꯣꯏ ꯑꯗꯨꯗꯤ
ꯎꯝ ꯅꯪ ꯂꯛꯀꯦ ꯍꯥꯏꯔꯗꯤ ꯆꯠꯂꯔꯣꯏ꯫
ꯑꯣꯀꯦ ꯑꯗꯨꯗꯤ ꯂꯥꯛꯀꯦ꯫ ꯍꯣꯔꯦꯟ
ꯑꯣ
ꯍꯣꯏ ꯅꯪꯅ ꯆꯥꯅꯤꯡꯕ ꯑꯃ ꯍꯥꯏꯌꯣ ꯂꯩꯔꯒ ꯂꯥꯛꯀꯦ꯫
ꯑꯃ ꯍꯦꯛꯇ ꯌꯥꯏꯗ
ꯑꯥ ꯈꯪꯗꯦ ꯅꯨꯄꯤꯗꯤ ꯁꯤꯡꯖꯨ ꯌꯥꯝ ꯄꯥꯝꯃꯦ ꯁꯤꯡꯖꯨ ꯂꯩ ꯊꯑꯒ ꯂꯥꯛꯀꯦ ꯑꯗꯨꯗꯤ ꯑꯗꯨ ꯑꯗꯨꯅ ꯑꯣ
ꯎꯝ
ꯅꯪꯗꯤ ꯑꯗꯨ ꯍꯌꯦꯡ ꯑꯗꯨꯝ ꯀꯣꯂꯦꯖ ꯆꯠꯀꯗ꯭ꯔꯣ
ꯑ ꯆꯠꯂꯣꯏ ꯑꯩꯗꯤ ꯍꯥꯌꯦ
ꯎꯝ
ꯉꯥꯏꯒꯤ ꯂꯥꯛꯑꯣ
ꯑꯣ ꯅꯪ ꯀꯩꯅꯣ ꯇꯝꯄꯥꯛꯇꯔꯣ ꯆꯤꯡꯗꯔꯣ ꯍꯧꯖꯤꯛ
ꯑ ꯆꯤꯡꯗꯦ
ꯆꯤꯡꯗ ꯍꯜꯂꯣ
ꯑꯧ
ꯇꯥꯏꯑꯀꯣ
ꯑ ꯇꯥꯏꯌꯦ
ꯇꯥꯏꯑꯀꯣ
ꯇꯥꯏꯌꯦ
ꯑꯣ ꯑꯣ ꯎꯝ ꯆꯤꯡꯗꯅꯦ ꯍꯥꯏꯕ
ꯑ ꯆꯤꯡꯗꯅꯦ
ꯑꯣ ꯑꯩ ꯑꯩꯗꯤ ꯑꯣꯈꯦ ꯅꯨꯡꯉꯥꯏꯕꯅꯦ ꯆꯤꯡꯗ
ꯎꯝ
ꯅꯣꯡ ꯆꯨꯕ꯭ꯔꯣ ꯍꯧꯖꯤꯛ
ꯍꯧꯖꯤꯛꯇꯤ ꯆꯨꯗꯦ ꯉꯁꯥꯏ ꯉꯁꯥꯏꯗꯣ ꯅꯣꯡ ꯆꯨꯏ
ꯑꯣ ꯑꯣ ꯆꯤꯡꯗ ꯆꯤꯡꯗ ꯑꯩꯁꯨ ꯀꯨꯏꯗ꯭ꯔꯦꯗ ꯆꯤꯡꯗ ꯂꯩꯔ ꯂꯥꯛꯄꯅꯦ ꯍꯟꯗꯛꯇ
ꯑꯣ
ꯍꯞꯇꯥ ꯑꯃꯒꯨꯝꯕꯗꯤ ꯁꯨꯔꯦ
ꯎꯝ
ꯆꯤꯡꯗ ꯂꯩꯕ ꯎꯝ ꯅꯨꯡꯉꯥꯏꯌꯦ
ꯎꯝ
ꯍꯩꯒꯨꯝꯕ ꯌꯥꯝ ꯂꯩꯕ ꯃꯇꯝꯅꯤꯅꯦ ꯍꯧꯖꯤꯛꯇꯤ ꯆꯤꯡꯗ
ꯑꯧ ꯑꯣ
ꯍꯩ ꯍꯩꯕꯣꯡꯒꯨꯝꯕ ꯍꯩꯅꯧꯒꯨꯝꯕ ꯄꯥꯟꯕ ꯃꯇꯝꯅꯤꯅꯦ
ꯎꯝ
ꯍꯩꯅꯧ ꯂꯩꯇ꯭ꯔꯣ ꯅꯣꯏꯗ
ꯀꯔꯤꯅꯣ
ꯍꯩꯅꯧ ꯑꯟꯗ꯭ꯔꯔꯕꯣ
ꯂꯩꯇꯦ ꯑꯩꯈꯣꯏꯗꯗꯤ
ꯑꯣ ꯍꯩꯕꯣꯡꯗꯤ
ꯎꯝ
ꯍꯩꯕꯣꯡꯗꯤ ꯂꯩꯕ꯭ꯔꯣ
ꯑꯥ ꯂꯩꯩꯌꯦ
ꯑꯦ ꯍꯩꯕꯣꯡ ꯆꯥꯅꯤꯡꯉꯤꯅꯦ
ꯎꯝ ꯑ
ꯎꯝ ꯆꯥꯒꯦ ꯄꯤꯔꯛꯑꯣ ꯑꯃ ꯒꯥꯔꯤꯗꯒꯤ ꯊꯥꯔꯛꯑꯣ